ꯑꯣ
ꯅꯨꯡꯉꯥꯏꯔꯤꯕ꯭ꯔꯣ ꯕ꯭ꯔꯣ
ꯑꯩꯗꯤ ꯅꯨꯡꯉꯥꯏꯔꯤꯌꯦ ꯀꯃꯥꯏꯟ ꯇꯧꯔꯤꯒꯦ ꯅꯪꯅ
ꯑꯣ ꯕ꯭ꯔꯣꯏꯁꯨ ꯑꯗꯨꯝ ꯅꯨꯡꯉꯥꯏꯔꯤ ꯍꯥꯏꯇꯥꯔꯦ ꯭ꯔꯣꯕꯨ ꯀꯩꯗꯧꯔꯝꯕꯅꯣ ꯑꯣ ꯏꯆꯦ ꯕ꯭ꯔꯣ ꯑꯗꯨꯝ ꯃꯌꯥꯝꯒ ꯋꯥꯔꯤ ꯁꯥꯔꯝꯕꯅꯤ ꯍꯥꯏꯇꯥꯔꯦꯕ꯭ꯔꯣꯅ
ꯑꯆꯥ ꯑꯆꯥ ꯑ ꯑ ꯆꯣ
ꯆꯥꯛ ꯆꯗ꯭ꯔꯤ
ꯎꯝ ꯆꯥꯛ ꯆꯥꯗ꯭ꯔꯤꯑꯕ ꯆꯥꯛ ꯊꯣꯡꯕ꯭ꯔꯣꯅ
ꯎꯝ ꯉꯁꯤꯗꯤ ꯕ꯭ꯔꯣ ꯆꯥꯗꯧ ꯃꯥꯟꯗ꯭ꯔꯦ ꯅꯨꯡꯗꯥꯡꯒꯤ ꯆꯥꯛꯁꯦ
ꯇꯏ ꯃ ꯗꯕ
ꯑꯥꯎ ꯉꯁꯤꯗꯤ ꯍꯦꯜꯂꯕ꯭ꯔꯣ
ꯍ
ꯉꯁꯥꯏ ꯃꯌꯥꯝ ꯆꯥꯁꯤꯜꯂꯨꯕꯒꯤ ꯉꯁꯤꯗꯤ ꯍꯦꯜꯂꯁꯦꯟꯅ ꯍꯥꯏꯅꯔꯦ
ꯑ ꯀꯔꯤ ꯀꯔꯤ ꯆꯥꯖ ꯅꯣꯅꯦ ꯑꯩꯈꯣꯏꯗꯤ ꯊꯣꯡꯡꯂꯒ ꯂꯩꯌꯦꯦ ꯊꯣꯡꯕ ꯂꯣꯏꯗꯦ ꯭ꯔꯤꯌꯦ ꯑꯩꯈꯣꯏꯒꯤꯗꯤ ꯑꯩꯈꯣꯏꯗꯣ ꯍꯪꯒꯥꯝꯅꯦ ꯑꯗꯨꯒ ꯈꯥꯃꯦꯟꯒꯨꯝꯕ ꯀꯂꯦ
ꯑꯣ ꯕ꯭ꯔꯣꯗꯤ ꯉꯁꯤ ꯀꯃꯥꯏꯅ ꯇꯥꯏꯝ ꯏꯁꯄꯦꯟ ꯇꯧꯈ꯭ꯔꯒꯦ ꯉꯁꯤꯒꯤ ꯅꯨꯃꯤꯠꯁꯤꯕꯨ
ꯑꯁ ꯑꯩꯗꯤ ꯌꯥꯝ ꯕꯤꯨꯖꯤ ꯑꯣꯏꯌꯦꯦꯗ ꯉꯁꯤꯗꯤ ꯑꯩ ꯊꯕꯛ ꯊꯕꯛ ꯐꯖꯅ ꯁꯨꯑꯦꯕ ꯑꯗꯣ ꯍꯧꯖꯤꯛ ꯍꯧꯖꯤꯛ ꯍꯧꯖꯤꯛ ꯅꯠꯇꯦ ꯑꯗꯣ ꯄꯨꯡ ꯃꯉꯥ ꯑꯗꯨ ꯁ꯭ꯋꯥꯏꯗ ꯊꯕꯛꯇꯒꯤ ꯍꯜꯂꯛꯄꯅꯦꯕꯀꯣ
ꯑꯥ
ꯑꯗꯨ ꯍꯧꯖꯤꯛꯇꯤ ꯈꯔ ꯐ꯭ꯔꯤ ꯂꯩꯑꯦ ꯉꯁꯥꯏꯗꯤ ꯑꯩ ꯉꯁꯤꯗꯣ ꯑꯩꯈꯣꯏ ꯌꯨꯝꯗ ꯑꯩꯈꯣꯏꯒꯤꯗꯤ ꯐꯥꯝ ꯂꯩꯩꯌꯦꯕꯀꯣ
ꯑꯥ
ꯑꯗꯨ ꯐꯥꯔꯝꯗꯣ ꯁꯦꯝꯗꯣꯛꯄ
ꯐꯥꯝꯅꯕꯨꯔꯗ ꯍꯥꯏꯗꯤ ꯍꯟꯖꯥꯡꯗ ꯚꯦꯖꯤꯇꯦꯕꯜꯒꯤ ꯐꯥꯝꯗ ꯅꯠꯇ꯭ꯔꯒ ꯑꯩꯈꯣꯏꯒꯤ ꯁꯥꯒꯨꯝꯕ ꯂꯣꯏꯕꯔꯥ
ꯚꯖꯤꯇꯦꯕꯜꯒꯤꯅꯦ
ꯚꯦꯖꯤꯇꯦꯕꯜ ꯑꯥ ꯀꯩꯀꯩ ꯂꯩ ꯍꯧꯒꯦꯕ꯭ꯔ ꯅꯈꯣꯏꯒꯤ ꯐꯥꯝꯁꯦ
ꯑꯣꯔꯒꯥꯅꯤꯛ ꯐꯥꯔꯃꯤꯡ ꯑꯩꯈꯣꯏꯅ ꯊꯥꯕꯗꯣ ꯏꯟꯁꯥꯡ ꯅꯥꯄꯤꯗꯣ ꯌꯥꯝ ꯃꯈꯠ ꯃꯈꯠꯅꯦꯕ
ꯑꯥ
ꯑꯗꯨꯒꯤꯗꯣ ꯐꯥꯝ ꯈꯔ ꯁꯦꯝꯗꯣꯛꯄ
ꯑꯣ ꯀꯩꯅꯣ ꯇꯧꯗ꯭ꯔꯕꯕꯅ ꯆꯦꯡꯒꯨꯝ ꯁꯧꯗ꯭ꯔꯕꯣ ꯊꯦꯡꯅꯗ꯭ꯔꯕꯣ
ꯀꯔꯤ ꯍꯕ
ꯕ꯭ꯔꯣꯅ ꯅꯍꯥꯟ ꯆꯦꯡꯒꯨꯝ ꯆꯥꯏ ꯍꯥꯏꯕꯗꯣ ꯉꯁꯤꯗꯤ ꯍꯟꯗꯛꯇꯤ ꯊꯦꯡꯅꯗ꯭ꯔꯃꯣ ꯍꯥꯏꯕ
ꯑꯥ ꯉꯁꯤꯗꯤ ꯊꯦꯡꯅꯗꯦ ꯑꯗꯨꯁꯨ ꯆꯥꯎ ꯑꯗꯨꯁꯨ ꯗꯥꯎꯅꯤꯅꯦ ꯅꯨꯡꯇꯤꯗꯤ ꯐꯪꯗꯦꯕꯀꯣ ꯗꯥꯎꯒꯤ ꯃꯑꯣꯡꯗ ꯙꯎꯒꯤ ꯃꯑꯣꯡꯗ ꯐꯪꯉꯛꯏꯕ ꯑꯗꯨꯒꯤꯗꯣ
ꯑꯥ
ꯑꯩꯈꯣꯏꯅꯤ ꯑꯩꯈꯣꯏꯅ ꯊꯤꯔꯁꯨ ꯗꯧ ꯐꯠꯇ꯭ꯔꯗꯤ ꯑꯗꯨꯗꯤ ꯐꯪ ꯐꯪꯉꯗꯤ ꯑꯗꯨ ꯗꯧꯐꯔꯗꯤ ꯌꯨꯝ ꯃꯅꯥꯛꯇꯁꯨ ꯐꯪꯉꯦꯕ
ꯑꯥ
ꯅꯪꯗꯤ ꯀꯃꯥꯏꯅ ꯇꯧꯒꯦ ꯅꯪ ꯉꯁꯤ ꯀꯔꯤ ꯊꯕꯛ ꯇꯧꯕꯅꯣ ꯉꯁꯤꯅꯪ ꯅꯪꯅ
ꯑꯣ ꯑꯩꯁꯨ ꯑꯗꯨꯝ ꯆꯞ ꯃꯥꯟꯅꯩ ꯭ꯔꯣꯗꯥ ꯑꯩꯁꯨ ꯅꯨꯡꯇꯤꯒꯤ ꯑꯗꯨꯝ ꯕꯦꯡꯗ ꯀꯣꯏꯕ ꯆꯠꯂꯤ